ꯍꯦꯜꯂꯣ ꯀꯩꯁꯨ ꯇꯧꯗꯦ ꯁꯨꯝ ꯐꯝꯃꯤ ꯅꯪꯗꯤ
ꯑꯩꯁꯨ ꯂꯣꯡꯅ ꯍꯤꯞꯄꯤꯌꯦ
ꯑꯣ ꯆꯥꯛ ꯏꯁꯤꯡ ꯆꯥꯔꯕꯣ
ꯆꯥꯛ ꯆꯥꯔꯦ ꯀꯩꯅꯣ ꯅ ꯅꯪ ꯁꯣꯔꯤ ꯅꯪꯗꯤ ꯆꯥꯔꯕꯣ
ꯑꯩ ꯆꯥꯗ꯭ꯔꯤꯌꯦ ꯆꯥꯒꯦ ꯇꯧꯔꯤꯌꯦ
ꯀꯩ ꯑ ꯀꯩꯖꯥꯡ ꯊꯣꯡꯒꯦ
ꯑꯩꯈꯣꯏꯒꯤꯔꯣ ꯏꯔꯣꯝꯕꯒ ꯀꯥꯡꯍꯧꯒ
ꯋꯥ ꯅꯪꯒꯤꯅ ꯇꯣꯉꯥꯟ ꯇꯥꯕ ꯃꯥꯜꯂꯤꯀꯣ ꯃꯌꯥꯝꯗꯤ ꯉꯁꯥꯏꯗꯒꯤ ꯍꯪꯉꯤ ꯃꯌꯥꯝꯁꯤꯅ ꯍꯋꯥꯏ ꯂꯣꯏ ꯊꯣꯡꯉꯦ ꯍꯥꯏ ꯅꯪꯅ ꯏꯔꯣꯕ ꯒ ꯍꯥꯏꯔꯛꯑꯦ
ꯍꯣꯏ ꯑꯩꯈꯣꯏꯗꯤ ꯈꯔ ꯑꯍꯥꯎ ꯍꯥꯎ ꯆꯥꯗꯕ ꯌꯥꯗꯦ
ꯑꯣ ꯑꯥ ꯑꯗꯣ ꯀꯩꯅꯣ ꯋꯥꯈꯜꯅ ꯁꯥꯒꯠꯂ ꯆꯥꯕꯗꯤ ꯅꯠꯇꯦꯀꯣ
ꯅꯠꯇꯦ ꯅꯠꯇꯦ ꯑꯁꯦꯡꯕ ꯆꯥꯕꯅꯦ
ꯑꯣ ꯀꯩꯒꯨꯝꯕ ꯋꯥꯈꯜꯅ ꯁꯥꯒꯠꯂ ꯆꯥꯔꯝ ꯇꯥꯔꯒꯗꯤ ꯅꯨꯡ ꯀꯩꯅꯣ ꯇꯧꯔꯣꯏ ꯍꯥꯏꯒꯦ ꯇꯧꯕꯅꯤ ꯅꯁꯥꯗꯣ ꯅꯨꯡꯉꯥꯏꯔꯣꯏ ꯍꯥꯏꯒꯦ ꯇꯧꯕꯅꯤ
ꯑꯩꯈꯣꯏꯗꯤ ꯏꯁꯥ ꯅꯨꯡꯉꯥꯏꯅꯕ ꯍꯧꯖꯤꯛꯀꯥꯟꯗꯤ ꯈꯔ ꯆꯥꯗꯕ ꯌꯥꯗ꯭ꯔꯦ ꯆꯥꯔꯕꯣ ꯅꯪꯗꯤ
ꯑꯦ ꯍꯤꯡꯂꯤ ꯄꯨꯟꯁꯤꯁꯤꯕꯨ ꯀꯔꯝꯕ ꯄꯨꯟꯁꯤ ꯑꯩ ꯆꯥꯔꯦ ꯑꯩꯗꯤ ꯆꯥꯔꯤ ꯑꯁ ꯍꯋꯥꯏ ꯊꯣꯡꯏꯗ
ꯑꯣ ꯍꯥꯎꯕ꯭ꯔꯣ꯫
ꯍꯥꯎꯔꯤꯔ ꯍꯥꯎꯇ꯭ꯔꯤꯔ ꯈꯪꯗꯦ ꯑꯗꯨꯝ ꯆꯥꯥꯁꯟꯒ꯭ꯔꯦ
ꯎꯝ
ꯍꯧꯖꯤꯛꯀꯤ ꯄꯨꯟꯁꯤꯖꯤꯕꯨ ꯀꯔꯝꯅ ꯍꯤꯡꯉꯤꯒꯦ
ꯍꯧꯖꯤꯛꯀꯤ ꯄꯨꯟꯁꯤꯁꯦ ꯈꯔ ꯆꯠ ꯈꯔ ꯇꯨꯝ ꯈꯔ ꯆꯥ ꯈꯔ ꯀꯣꯏ
ꯎꯝ ꯀꯣꯏꯌꯦ ꯀꯥꯏꯗ ꯀꯣꯏꯅꯣ ꯑꯩꯖꯨ ꯀꯣꯏꯕ ꯆꯠꯅꯤꯡꯉꯦ
ꯎꯝ ꯕꯖꯥꯔꯒꯨꯝꯕ ꯑꯗꯨꯒ ꯑ ꯁꯨꯝ ꯀꯣꯏꯕ ꯌꯥꯕ ꯃꯐꯝ ꯂꯩꯗꯅ ꯑꯗꯨꯗ
ꯑꯣ ꯕꯖꯥꯔꯒꯨꯝꯕ ꯑꯩꯅꯁꯨ ꯑꯩ ꯑꯩꯗꯤ ꯑꯩꯗꯤ ꯀꯩꯅꯣꯗ ꯃꯣꯏꯔꯥꯡꯒꯨꯝꯕꯗ ꯑꯣꯏꯅ ꯆꯠꯅꯤꯡꯉꯦ ꯀꯣꯏꯕꯁꯦ ꯑꯗꯨꯒꯨꯝꯕꯗꯤ ꯆꯠꯇ꯭ꯔꯣ
ꯑꯗꯨꯒꯨꯝꯕꯗꯗꯤ ꯇꯣꯏꯅ ꯆꯠꯇꯦ ꯑꯃꯨꯃꯨꯛꯇꯤ ꯆꯠꯂꯦ
ꯑꯃꯨꯃꯨ ꯆꯠꯂꯦ ꯀꯅꯥꯒ ꯆꯠꯂꯤꯅꯣ
ꯎꯝ ꯏꯃꯥꯟꯅꯕꯤꯒꯩꯒ
ꯅꯃꯥꯟꯅꯕꯤ ꯒꯩꯒ ꯅꯃꯥꯟꯅꯕꯤ ꯀꯅꯥ ꯀꯅꯥꯅꯣ ꯍꯥꯏꯕꯗꯤ ꯀꯌꯥ ꯕ
ꯏꯃꯥꯟꯅꯕꯤ ꯑꯍꯨꯝ ꯃꯔꯤ ꯃꯉꯥ ꯗꯨꯃꯥꯏꯅ
ꯑꯣ ꯆꯠꯃꯤꯟꯅꯕꯗ ꯅꯨꯡꯉꯥꯏꯕ ꯏꯃꯥꯟꯅꯕꯤ ꯉꯥꯛꯇ ꯑꯣꯏꯕ꯭ꯔꯣ ꯀꯃꯥꯏ ꯇꯧꯒꯦ
ꯍꯣꯏ ꯂꯣꯏꯅ ꯅꯨꯡꯉꯥꯏ ꯆꯠꯃꯤꯟꯅꯕꯗ
ꯑꯣ ꯂꯥꯡꯕ ꯈꯣꯠꯄ ꯂꯣꯏ ꯅꯨꯡꯉꯥꯏꯌꯦꯕ ꯑꯅꯤꯈꯥꯏꯕꯤ ꯈꯣꯀꯥꯏꯕꯤ
ꯑꯪ ꯍꯣꯏ
ꯅꯤꯛꯄ ꯍꯩꯕꯤꯗꯤ ꯌꯥꯎꯕ꯭ꯔꯣ
ꯎ ꯅꯤꯛꯄꯥ ꯍꯩꯕꯤꯗꯤꯅꯦ ꯅꯤꯛꯄꯥ ꯍꯩꯕꯤ ꯌꯥꯎꯋꯤ ꯌꯥꯎꯋꯤ ꯌꯥꯎꯋꯤ ꯑꯃꯇ ꯅꯇꯦ ꯑꯍꯨꯝ ꯃꯔꯤꯃꯨꯛ ꯌꯥꯎꯋꯤ
ꯑꯣ ꯅꯃꯥꯟꯅꯕꯤ ꯃꯉꯥ ꯆꯠꯄꯗ ꯃꯔꯤ ꯌꯥꯎꯕ ꯅꯤꯛꯄꯤ ꯍꯩꯕꯤ
ꯍꯣꯏ ꯑꯃꯗꯤ ꯍꯩꯇꯥꯕ
ꯑꯗꯤ ꯂꯣꯏ ꯍꯩꯔꯦꯅꯦ
ꯎꯝ ꯑꯃꯈꯛꯇꯪꯗꯤ ꯍꯩꯇꯦ
ꯍꯣꯏ ꯑꯃ ꯑꯃ ꯍꯩꯇꯕꯗꯨꯗꯤ ꯊꯥꯕ ꯌꯥꯗꯦꯗ ꯑꯗꯨꯗꯤ ꯍꯥꯏꯕꯗꯤ ꯃꯥꯗꯤ ꯃꯤ ꯅꯠꯇꯦꯕ ꯅꯤꯛꯄ ꯅꯤꯛꯄ ꯍꯩ ꯅꯠꯇꯕ ꯃꯤꯁꯤꯗꯤ ꯃꯤ ꯅꯠꯇꯦꯕ ꯄꯣꯠꯁꯤ ꯍꯥꯏꯗꯤ ꯄꯨꯟꯁꯤꯒꯤ ꯄꯨꯟꯁꯤꯒꯤ ꯑꯦꯟꯖꯣꯏ ꯄꯨꯟꯁꯤꯒꯤ ꯑꯩꯈꯣꯏꯒꯤ ꯑ ꯀꯩ ꯍꯥꯏꯅꯤ ꯃꯍꯥꯎꯁꯦ ꯃꯍꯥꯎ ꯈꯪꯅ ꯍꯤꯡꯕ ꯄꯨꯟꯁ ꯃꯤꯑꯣꯏꯗꯨꯕꯨ ꯅꯤꯛꯄ ꯍꯩꯕꯤꯗꯨ ꯅꯤꯛꯄ ꯍꯩꯕꯤꯁꯤꯡꯗꯨꯅꯦꯕ ꯑꯗꯨꯗꯨꯒ ꯅꯤꯛꯄ ꯍꯩꯇꯕꯤꯁꯤꯡꯗꯨꯗꯤ ꯃꯍꯥꯎ ꯌꯥꯎꯗꯕꯤ ꯉꯥꯛꯇꯅꯦꯕ ꯄꯨꯟꯁꯤꯒꯤ ꯃꯍꯥꯎ ꯌꯥꯎꯗ꯭ꯔꯕꯤ
ꯑꯣ ꯑꯗꯨꯗꯤ ꯉꯥꯡꯕꯅ ꯐꯒꯗ꯭ꯔꯕ ꯃꯤꯗꯣ ꯅꯤꯛꯄ ꯍꯩꯇꯦ ꯀꯥꯏꯅ
ꯍꯣꯏ ꯍꯣꯏ ꯃꯥꯡꯉꯅꯤ ꯃꯥꯗꯤ ꯃꯥꯡꯉꯅꯤ ꯌꯥꯔꯣꯏ ꯄꯨꯟꯁꯤꯒꯤ ꯃꯔꯦꯛ ꯃꯍꯥꯎ ꯌꯥꯎꯗ꯭ꯔꯕꯤ ꯄꯨꯟꯁꯤꯅꯤ ꯃꯥꯗꯤ
ꯅꯪꯗꯤ ꯀꯥꯏꯗ ꯂꯩꯒꯦ ꯌꯨꯝꯗ ꯂꯩꯕ꯭ꯔꯣ ꯔꯦꯟꯇ ꯂꯩꯕ꯭ꯔꯣ
ꯑꯩꯗꯤ ꯔꯦꯟꯇ ꯂꯩꯌꯦ
ꯀꯩꯇꯧꯔꯤꯒꯦ
ꯎꯝ ꯊꯕꯛ ꯑꯃꯒꯤ ꯂꯩꯕꯅꯤꯗ
ꯎꯝ ꯀꯌꯥꯝ ꯀꯨꯏꯔꯒꯦ ꯂꯩꯕ
ꯀꯩ ꯍꯥꯏꯕ
ꯀꯌꯥꯝ ꯀꯨꯏꯔꯒꯦꯕ ꯂꯩꯕ
ꯎꯝ ꯆꯍꯤ ꯑꯅꯤ ꯑꯍꯨꯝꯃꯛ ꯁꯨꯖꯜꯂꯛꯑꯦꯗ ꯅꯪꯗꯤ ꯀꯥꯏ ꯀꯥꯏ ꯅꯪꯗꯤ ꯌꯨꯝꯗ ꯂꯩꯕ꯭ꯔꯣ
ꯑꯥ ꯑꯩꯗꯤ ꯌꯨꯝꯗ ꯂꯩ
ꯑꯣ ꯀꯩꯀꯩ ꯍꯣꯠꯅꯔꯤꯒꯦ ꯍꯧꯖꯤꯛ ꯃꯇꯝꯁꯤꯕꯣ
ꯍꯧꯖꯤꯛ ꯊꯣꯏꯗꯣꯛꯄ ꯇꯧꯗꯦ ꯀꯣꯂꯦꯖ ꯈꯔ ꯀꯥꯔꯒ ꯂꯩꯔꯤ
ꯎꯝ ꯑꯗꯨꯗꯤ ꯎꯝ ꯄꯨꯟꯁꯤꯗꯨꯗꯤ ꯈꯔꯗꯤ ꯅꯨꯡꯉꯥꯏꯔꯝꯃꯅꯤ ꯃꯔꯝꯗꯤ ꯀꯣꯂꯦꯖ ꯅꯨꯡ ꯀꯥꯔ ꯂꯩꯔꯕꯅꯤꯅ
ꯍꯣꯏ ꯅꯨꯡꯉꯥꯏꯔꯦ ꯂꯥꯡꯕꯗꯕꯨ ꯑꯣꯏꯔꯣ
ꯑꯩꯁꯨ ꯅꯨꯡꯉꯥꯏꯕ ꯄꯨꯟꯁꯤꯗꯣ ꯍꯤꯡꯅꯤꯡꯕ ꯑꯗꯨ ꯍꯤꯡꯕꯗꯤ ꯐꯪꯗ꯭ꯔꯕ ꯃꯤꯑꯣꯠ ꯃꯤꯅꯩ ꯃꯌꯥꯝꯁꯤꯅ
ꯀꯩꯒꯤ ꯅꯩꯔꯤꯅꯣ ꯍꯥꯏꯖꯦ
ꯈꯪꯗꯦꯗ ꯄꯪꯑꯣꯠꯇ ꯑꯣꯠꯂꯦ ꯄꯪꯅꯩꯗ ꯅꯩ
ꯔꯦꯟꯇ ꯂꯩꯕꯗꯨꯗꯤ ꯌꯨꯝꯕꯨ ꯍꯥꯏꯗꯣꯏꯔ ꯁꯦꯟꯅꯕ ꯃꯤꯗꯨꯗꯤ ꯅꯨꯡꯉꯥꯏꯇꯕ꯭ꯔꯣ
ꯊꯥꯏꯅꯗꯤ ꯈꯔ ꯅꯨꯡꯉꯥꯏꯔꯝꯗꯦ ꯍꯧꯖꯤꯛꯄꯨꯗꯤ ꯈꯔ ꯈꯔ ꯅꯨꯡꯉꯥꯏꯔꯦ ꯑꯗꯨꯒ ꯎꯝ ꯈꯪꯗꯦꯗ ꯈꯪꯗꯦꯗ ꯅꯨꯡꯉꯥꯏ ꯍꯥꯏꯗꯣꯏꯔ ꯅꯨꯡꯉꯥꯏꯇꯦ ꯍꯥꯏꯗꯣꯏꯔ ꯄꯨꯟꯁꯤꯁꯦ
ꯍꯤꯡꯕꯩ ꯀꯥꯟꯅꯗ꯭ꯔꯕ ꯄꯨꯟꯁꯤ ꯍꯥꯏꯕꯗꯨ ꯑꯣꯏꯔ ꯖꯥꯠꯂ ꯈꯪꯗꯦ ꯑꯩꯁꯨ
ꯎꯝ ꯅꯨꯡꯉꯥꯏꯅ ꯍꯤꯡꯅꯕ ꯇꯧꯋꯣ ꯀꯣꯂꯦꯖꯀꯗꯨ ꯀꯥꯗꯅ
ꯎꯝ ꯀꯣꯂꯦꯖꯄꯨꯗꯤ ꯀꯥꯗ꯭ꯔꯦꯗ ꯑꯩꯗꯤ ꯀꯥꯅꯤꯡꯗ꯭ꯔꯦꯅ
ꯀꯩꯒꯤ ꯀꯣꯂꯦꯖ ꯀꯣꯂꯦꯖꯀꯤ ꯃꯇꯝꯗꯣ ꯌꯥꯝ ꯅꯨꯡꯉꯥꯏ ꯍꯥꯏꯅꯔꯒ ꯃꯤꯅ
ꯑ ꯅꯨꯡꯉꯥꯏ ꯍꯥꯏꯅꯕꯅꯦ ꯑꯗꯣ ꯀꯥꯅꯤꯡꯗ꯭ꯔꯕ ꯑꯩꯗꯤ ꯌꯦꯡꯅꯤꯡꯗ꯭ꯔꯕ ꯍꯥꯏ ꯇꯥꯔꯦ ꯀꯣꯂꯦꯖꯀꯤ ꯃꯤꯖꯤꯡꯖꯦ
ꯅꯪ ꯌꯥꯝ ꯀꯟꯅ ꯅꯣꯛꯀꯅꯨꯀꯣ ꯆꯥꯛꯇꯣ ꯍꯥꯥꯒꯅꯤ ꯑꯃꯨꯛ
ꯎꯝ ꯔꯦꯟꯇ ꯂꯩꯔꯗꯤ ꯔꯦꯟꯇ ꯂꯩꯃꯤꯟꯅꯕ ꯅꯃꯥꯟꯅꯕꯤꯈꯩꯗꯨꯗꯤ ꯀꯃꯥꯏ ꯇꯧꯒꯦ
ꯎꯝ ꯅꯨꯡꯉꯥꯏ ꯁꯤꯗ ꯑꯅꯤ ꯑꯃꯁꯨ ꯇꯥꯔꯤ ꯑꯩꯒꯤ ꯃꯥꯡꯗ ꯑꯅꯤ ꯑꯃꯁꯨ ꯁꯨ ꯂꯣꯡꯗꯥ ꯇꯥꯔꯤ ꯐꯣꯟꯗ ꯉꯥꯎꯔꯒ ꯄꯨꯟꯁꯤꯁꯦ ꯂꯦꯜꯂꯤ ꯍꯥꯏꯇꯥꯔꯦ ꯃꯣꯏꯁꯨ꯫ ꯑꯃꯁꯨ ꯃꯩ ꯑꯃꯁꯨ ꯃꯌꯥ ꯀꯥꯊꯣꯛꯑꯒ ꯅꯣꯛꯏ꯫ ꯃꯌꯥ ꯃꯌꯥꯗꯨꯅ ꯃꯌꯥꯗꯨꯅ ꯂꯝꯂꯥꯏ ꯌꯧꯋꯤ
ꯎꯝ
ꯑꯗꯨꯒ ꯀꯥꯊꯣꯛꯑꯒ ꯅꯣꯛ ꯏ ꯍꯨꯖꯤꯛ꯫
ꯂꯥꯏꯔꯤꯛ ꯈꯔ ꯄꯥꯎꯅ ꯍꯥꯏꯌꯣ꯫
ꯎꯝ ꯍꯥꯏꯕꯅꯦ ꯑꯗꯨꯕꯨ ꯇꯥꯗꯦ ꯃꯣꯏꯁꯨ ꯃꯣꯏꯒꯤ ꯄꯨꯟꯁꯤꯒꯤ ꯃꯍꯥꯎ ꯇꯪꯉꯤꯕꯅꯤꯅ ꯑꯩꯁꯨ ꯀꯔꯤ ꯍꯥꯏꯔꯨꯅꯤ ꯑꯩꯁꯨ ꯃꯕꯨꯕꯁꯤ ꯃꯍꯥꯎ ꯇꯪꯅꯕꯗꯅ ꯅꯪꯉꯣꯟꯗ ꯀꯣꯜ ꯇꯧꯔꯛꯏꯁꯤꯅꯤ ꯀꯩꯅꯣ
ꯑꯣ ꯍꯣ ꯍꯣꯏ ꯌꯨꯝꯗꯒꯗꯤ ꯆꯠꯇꯕ꯭ꯔꯣ?
ꯆꯠꯇꯣꯏꯅꯦ ꯆꯠꯂꯦ ꯆꯠꯂꯦ ꯁꯟꯗꯦꯒꯨꯝꯕ ꯀꯩꯒꯨꯝꯕ ꯈꯔꯗ ꯆꯠꯂꯦꯕ ꯑꯇꯩ ꯃꯇꯝꯗꯗꯤ ꯁꯪꯗꯕꯅꯤꯅꯀꯣ ꯑꯗꯨꯅ ꯁꯟꯗꯦꯒꯨꯝꯕꯗ ꯈꯔ ꯆꯠꯂꯦ ꯑꯗꯨ ꯅꯠꯇꯅ ꯆꯠꯇꯦꯕ ꯑꯇꯩꯗꯤ
ꯑꯗꯨꯗꯤ ꯊꯥ ꯊꯕꯛꯇꯤ ꯌꯥꯝ ꯆꯤꯜꯂꯦꯅꯦ ꯑꯗꯨꯗꯤ꯫
ꯎꯝ ꯆꯤꯜꯂꯦ ꯊꯕꯛꯇꯤ ꯍꯞꯇꯥ ꯑꯃ ꯀꯩ ꯑꯃꯗꯤ ꯆꯤꯜꯂꯦ꯫ ꯁꯟꯗꯦꯗꯨꯕꯥꯎꯗ ꯆꯠꯇꯕ ꯌꯥꯎꯔꯤꯅꯤꯗ꯫ ꯑꯈꯣꯏ ꯇꯨꯝꯕꯔꯣꯝꯗ ꯆꯠꯊꯔꯛꯑꯦꯕ ꯄꯣꯠꯁꯦ ꯁꯟꯗꯦꯒꯨꯝꯕꯗ ꯑꯣꯏꯔꯁꯨ꯫ ꯑꯗꯨꯗꯨꯅ ꯑꯗꯨꯗꯨꯅ ꯆꯠꯇꯦꯕ ꯄꯣꯠꯁꯦ꯫
ꯌꯨꯝꯒꯤ ꯃꯤꯅꯒꯗꯤ
ꯂꯥꯛꯎꯒ ꯍꯥꯏꯔꯛꯇ꯭ꯔꯣ?
ꯍꯥꯏꯔꯛꯑꯁꯨ ꯀꯩ ꯎꯄꯥꯏ ꯂꯩ ꯋꯥꯔꯕꯅꯤꯅ ꯇꯨꯝꯃꯦ ꯇꯨꯝꯃꯕꯅꯤꯅ ꯍꯧꯒꯠꯂꯦ ꯍꯧ ꯍꯧꯒꯠꯂꯃꯤꯅ ꯆꯥꯔꯦ ꯆꯥꯔꯅꯤꯅ ꯑꯃꯨꯛ ꯇꯨꯝꯃꯦ꯫ ꯑꯗꯨꯅ ꯂꯩ ꯂꯥꯏꯞ ꯁꯥꯏꯀꯜꯁꯦ ꯑꯗꯨꯃꯥꯏꯅ ꯂꯩꯔꯦ ꯍꯥꯏꯇꯥꯔꯦ ꯄꯨꯟꯁꯤꯒꯤ ꯄꯨꯟꯁꯤ ꯒꯤ ꯑꯥ ꯁꯥꯏꯀꯜꯒꯤ ꯀꯥꯡꯒꯣꯡ ꯍꯥꯏꯇꯥꯔꯦꯅꯦ ꯄꯨꯟꯁꯤ ꯄꯨꯟꯁꯤꯒꯤ ꯀꯥꯡꯒꯣꯡ ꯄꯨꯟꯁꯤꯒꯤ ꯀꯥꯡꯒꯣꯡꯁꯦ ꯄꯨꯟꯁꯤꯒꯤ ꯁꯔꯀꯜꯁꯦ ꯑꯁꯨꯃꯥꯏꯅ ꯂꯩꯌꯦ ꯑꯩꯒꯤ ꯄꯨꯟꯁꯤꯒꯤ ꯁꯔꯀꯜꯁꯦ ꯁꯨꯃꯥꯏꯅ
ꯑꯩꯁꯨ ꯅꯣꯏꯒꯤ ꯃꯔꯛꯇ ꯇꯤꯟꯅꯤꯡꯉꯤꯅꯦ ꯑꯗꯨꯗꯤ꯫
ꯀꯩꯑꯕ
ꯑꯩꯁꯨ ꯅꯣꯏꯒꯤ ꯃꯔꯛꯇ ꯑꯗꯨꯃꯥꯏꯅ ꯂꯥꯏꯐ ꯁꯥꯔꯀꯜꯗꯣ ꯌꯥꯎꯅꯤꯡꯉꯦꯕ꯫
ꯑꯥ ꯌꯥꯏꯌꯦ ꯌꯥꯏꯌꯦ ꯇꯤꯟꯁꯨ ꯂꯥꯛꯑꯣ ꯇꯤꯟꯁꯦ ꯇꯤꯟꯁꯦ ꯌꯥꯝ ꯊꯤꯅ ꯅꯨꯡꯉꯥꯏꯕꯗꯤ ꯅꯠꯇꯦ ꯑꯗꯨꯕꯨ ꯑꯗꯨꯝ ꯍꯤꯡꯕ ꯌꯥꯕ ꯄꯨꯟꯁꯤꯗꯤ ꯑꯣꯏ꯫ ꯍꯤꯡ ꯍꯤꯡꯅꯕ ꯆꯥꯕ ꯍꯤꯡꯅꯕ ꯇꯨꯝꯕ ꯍꯤꯡꯅꯕ ꯎꯝ ꯀꯣꯏꯕ ꯍꯤꯡꯅꯕ ꯂꯥꯡꯕ ꯑꯗꯨ ꯑꯗꯨꯃꯥꯏꯅ ꯂꯩꯔꯤꯕ ꯄꯣꯠꯁꯦ꯫
ꯑꯣ ꯋꯥ
ꯍꯤꯡꯅꯕꯒꯤ ꯂꯥꯟꯐꯝꯗ ꯂꯥꯟꯐꯝꯗ ꯑꯈꯣꯏꯁꯦ ꯃꯥꯥꯏꯌꯣꯛꯅꯔꯤꯕ꯫ ꯑꯗꯨꯗꯨꯅ ꯀꯩꯁꯨ ꯀꯥꯏꯗꯦ ꯅꯪꯁꯨ ꯃꯍꯥꯎ ꯇꯪꯕ꯫
ꯎꯝ
ꯀꯩꯗꯧꯔꯒꯦ ꯇꯨꯃꯤꯟꯅ ꯂꯩꯁꯤꯕꯣ ꯋꯥ ꯈꯔ ꯉꯥꯡꯉꯛꯑꯣꯗꯅ꯫
ꯀꯩꯁꯨ ꯇꯧꯗꯦꯗ ꯅꯪꯗꯣ ꯋꯥ ꯉꯥꯡꯕꯗ ꯌꯥꯝꯅ ꯅꯨꯡꯉꯥꯏꯌꯦ ꯅꯨꯡꯇꯤꯒꯤ ꯋꯥꯔꯤ ꯁꯥꯟꯅꯕ ꯌꯥꯕ꯭ꯔꯣ?
ꯍꯣꯏ ꯌꯥꯏꯌꯦ ꯀꯩꯝ ꯀꯥꯏꯗꯤꯌꯦ ꯅꯪꯅ ꯑꯦꯅꯤꯇꯥꯏꯝ ꯅꯪꯅ ꯇꯧꯅꯤꯡꯉꯀꯥꯟꯗ ꯇꯧꯔꯣꯑꯣ ꯑꯩꯁꯨ ꯅꯪꯉꯣꯟꯗ ꯇꯧꯅꯤꯡꯉꯀꯥꯟꯗ ꯇꯧꯔꯛꯀꯦ ꯑꯗꯨꯝ ꯋꯥꯔꯤ ꯁꯥꯟꯅꯁꯦ ꯑꯗꯨꯝ ꯇꯤꯟꯅꯁꯦ ꯍꯔꯥꯎ ꯍꯔꯥꯎꯅ꯫
ꯎꯝ
ꯀꯔꯤꯅꯣ ꯅꯪꯅ ꯅꯣꯛꯏꯗꯨꯕꯣ?
ꯁꯨꯝ ꯎꯝ ꯀꯩ ꯍꯥꯏꯅꯤ ꯅꯨꯡꯉꯥꯏꯕꯗꯣ꯫
ꯑꯣ ꯑꯩꯒ ꯋꯥꯔꯤ ꯁꯥꯟꯅꯕꯖꯦ ꯌꯥꯝ ꯅꯨꯡꯉꯥꯏꯕꯗꯣ ꯅꯪꯅ
ꯑꯥ ꯍꯣꯏ ꯍꯣꯏ ꯑꯗꯨ ꯑꯗꯨ ꯑꯗꯨꯒꯤ ꯃꯤꯗꯨ ꯑꯣꯏꯔꯦ ꯑꯗꯨꯅꯅꯤ꯫
ꯑꯣ ꯑꯗꯨꯒꯤ ꯃꯤꯗꯣ ꯑꯣꯏꯔꯦ ꯑꯗꯨꯗꯨꯅ ꯅꯠꯇ꯭ꯔꯥ?
ꯎꯝ
ꯑꯗꯣ, ꯑꯩꯈꯣꯏꯖꯦ ꯅꯣꯡ ꯐꯥꯗꯣꯛꯁꯨ ꯄꯨꯟꯕꯗꯤ ꯌꯥꯏ ꯅꯠꯇ꯭ꯔꯥ ꯊꯦꯡꯅꯕꯗꯤ ꯌꯥꯏ꯫ ꯑꯗꯨ ꯊꯦꯡꯅꯁꯤ ꯑꯩꯈꯣꯏ ꯀꯩꯅꯣ ꯎꯝ, ꯈꯪꯍꯧꯗꯅ ꯊꯦꯡꯅꯔꯒꯗꯤ ꯑꯅꯧꯕ ꯃꯔꯨꯞ ꯍꯥꯏꯕꯁꯤꯁꯨ ꯀꯥꯟꯅꯩ, ꯅꯠꯇ꯭ꯔꯥ? ꯅꯧꯅ ꯅꯧꯅ ꯇꯤꯟꯅꯕ ꯍꯥꯏꯕꯁꯦ꯫
ꯎꯝ
ꯍꯥꯏꯕꯗꯤ ꯑꯥ ꯑꯗꯨꯗ ꯈꯪꯖꯤꯟꯕ ꯈꯪꯖꯤꯟꯕ ꯌꯥꯕ ꯊꯤꯖꯤꯟꯕ ꯌꯥꯕ ꯊꯤꯖꯤꯜꯍꯧꯗꯣꯏꯅꯦꯕ ꯑꯅꯧꯕꯒꯤ ꯑꯅꯧꯕ ꯇꯤꯟꯅꯕꯁꯤꯗ ꯑꯩꯅ ꯈꯪꯗꯕ ꯀꯌꯥ ꯑꯃꯁꯨ ꯅꯪꯅ ꯈꯪꯍꯧꯒꯅꯤ꯫ ꯅꯪꯅ ꯈꯪꯗꯕ ꯀꯌꯥ ꯑꯃꯁꯨ ꯑꯩꯅ ꯈꯪꯒꯅꯤ ꯑꯗꯨꯅ ꯑꯩꯈꯣꯏ ꯍꯨꯖꯤꯛ ꯆꯥꯊꯣꯛ ꯇꯥꯁꯤꯟ ꯇꯧꯅꯔꯒ ꯄꯨꯟꯅ ꯈꯪꯃꯤꯟꯅꯕꯅ ꯐꯠꯇ꯭ꯔꯥ꯫
ꯐꯩꯌꯦ꯫
ꯑꯗꯨꯃꯥꯏꯅ ꯈꯪꯃꯤꯟꯅꯁꯦ꯫ ꯑꯗꯨꯝ ꯑꯗꯨꯝ ꯐꯣꯟ ꯇꯧꯔꯛꯀꯦ ꯅꯪꯁꯨ ꯁꯪꯕ ꯀꯥꯟꯗ ꯐꯣꯟ ꯑꯗꯨꯝ ꯇꯧꯔꯛꯑꯣ ꯋꯥꯔꯤ ꯁꯥꯟꯅꯁꯦ꯫
ꯁꯥꯟꯅꯕ ꯁꯥꯟꯅꯁꯦ ꯊꯦꯡꯅꯁꯦ ꯅꯣꯡꯃ꯫
ꯊꯦꯡꯅꯁꯦ ꯊꯦꯡꯅꯁꯦ꯫
ꯑꯗꯨ ꯅꯪ ꯊꯕꯛꯀꯤ ꯂꯩ ꯍꯥꯏꯕꯗꯨꯕꯨ ꯀꯌꯥꯝ ꯋꯥꯠꯂꯤꯒꯦ ꯂꯣꯏꯒꯗꯕ?
ꯑꯥ ꯈꯔ ꯋꯥꯠꯂꯤ ꯃꯥꯜꯂꯦ ꯃꯤꯅꯤꯠ ꯑꯅꯤ ꯑꯍꯨꯝ ꯑꯅꯤꯃꯨꯛꯇꯤ ꯋꯥꯠꯂꯤꯕ ꯃꯥꯜꯂꯦꯀꯣ꯫
ꯅꯪꯒꯤ ꯊꯕꯛ ꯇꯧꯕꯁꯦ꯫
ꯍꯣꯏ ꯑꯩꯒꯤ ꯄꯥꯟꯗꯝꯁꯦ ꯍꯧꯖꯤꯛꯀꯤ ꯄꯥꯟꯗꯝꯁꯦ ꯍꯧꯖꯤꯛ ꯍꯧꯖꯤꯛꯀꯤ ꯄꯥꯟꯗꯝꯁꯦ꯫
ꯑꯗꯨꯃꯥꯏꯅ ꯋꯥꯠꯂꯤ ꯍꯥꯏꯇꯥꯔꯦ꯫ ꯍꯧꯖꯤꯛ ꯍꯧꯖꯤꯛꯁꯨ ꯑꯩ ꯊꯕꯛ ꯇꯧꯕ- ꯆꯞ ꯃꯥꯟꯅꯩꯅꯦꯕ ꯅꯪꯒ ꯋꯥꯔꯤ ꯁꯥꯟꯅꯩꯁꯦ꯫
ꯑꯣ ꯑꯗꯨꯗꯤ ꯊꯕꯛ ꯈꯔ ꯑꯗꯨꯝ ꯆꯤꯜꯂꯤꯅꯦ꯫
ꯍꯣꯏ ꯑꯗꯨꯅꯤꯗ ꯄꯣꯠꯁꯦ ꯍꯥꯏꯗꯤ ꯑꯥ ꯊꯕꯛ ꯑꯣꯏꯅ ꯈꯜꯂꯦ ꯍꯥꯏꯇꯥꯔꯦ ꯑꯩꯗꯤ ꯍꯤꯔꯝ ꯈꯨꯗꯤꯡꯃꯛꯇ꯫ ꯑꯃꯁꯨ ꯑꯃꯁꯨ ꯊꯕꯛ ꯑꯣꯏꯅ ꯂꯣꯏꯅ ꯈꯜꯂꯦꯕ꯫
ꯑꯣ꯫ ꯇꯧꯒꯗꯕꯅꯤ ꯇꯧꯒꯗꯕꯅꯤ ꯍꯣꯠꯅꯕ ꯂꯦꯞꯄ ꯌꯥꯕ ꯅꯠꯇꯦ꯫
ꯎꯝ ꯍꯣꯠꯅꯕꯗꯤ ꯂꯦꯞꯄ ꯍꯣꯠꯅꯕꯗꯤ ꯂꯦꯞꯄ ꯐꯠꯇꯦꯗ ꯑꯩꯈꯣꯏ ꯁꯥꯇ꯭ꯔ ꯑꯣꯏꯔꯤꯉꯩ ꯃꯇꯝꯗ ꯅꯪꯁꯨ ꯁꯥꯇ꯭ꯔ ꯑꯣꯏꯔꯤꯀꯣ ꯀꯣꯂꯦꯖ ꯀꯥꯔꯤꯕꯅꯤꯅ ꯑꯈꯣꯏ ꯁꯥꯇ꯭ꯔ ꯑꯣꯏꯔꯤꯉꯩ ꯃꯇꯝꯗ ꯑꯈꯣꯏ ꯍꯣꯠꯅꯍꯧꯒꯗꯕꯅꯤ꯫ ꯑꯈꯣꯏ ꯍꯣꯠꯅꯕ ꯌꯥꯕ ꯍꯣꯠꯅꯔꯒ ꯑꯈꯣꯏ ꯂꯥꯏꯔꯤꯛ ꯀꯨꯝꯕ, ꯀꯩꯒꯨꯝꯕ ꯍꯥꯏꯕꯁꯤꯁꯨ ꯈꯔ ꯈꯪꯖꯤꯜ ꯍꯧꯒꯗꯕꯅꯤ ꯂꯥꯏꯔꯤꯛꯇ ꯌꯥꯎꯔꯤꯕ ꯂꯥꯏꯔꯤꯁꯤ ꯀꯔꯤ ꯀꯔꯤꯅꯣ ꯍꯥꯏꯕꯗꯣ ꯉꯥꯎꯁꯟ ꯐꯩꯖꯟꯅꯔꯒ ꯂꯣꯡꯉꯒ ꯂꯣꯡꯉꯒ ꯂꯩꯕꯗꯨꯗꯤ ꯌꯥꯗꯦꯕ ꯅꯠꯇ꯭ꯔꯥ ꯑꯩꯅ ꯍꯥꯏꯁꯦ ꯌꯥꯗꯦꯕ ꯑꯗꯨꯏ ꯊꯥꯕꯛꯇꯣ ꯑꯗꯨꯗꯨꯅ ꯑꯝ ꯍꯤꯡꯉꯤ ꯉꯩ ꯍꯤꯡꯂꯤꯉꯩ ꯃꯇꯝꯗ ꯑꯩꯈꯣꯏꯒꯤ ꯁꯥꯇ꯭ꯔ ꯑꯣꯏꯔꯤꯉꯩ ꯃꯇꯝꯗ ꯂꯥꯡ ꯂꯥꯡꯍꯧꯕ ꯌꯥꯕ ꯂꯥꯡꯍꯧꯒꯗꯕꯅꯤ ꯂꯥꯡꯍꯧꯕ ꯌꯥꯕ ꯂꯥꯡꯍꯧꯒꯗꯕꯅꯤ ꯅꯨꯡꯉꯥꯏꯕ ꯌꯥꯕ ꯅꯨꯡꯉꯥꯏ ꯍꯧꯒꯗꯕꯅꯤ ꯑꯗꯨꯅ ꯑꯗꯨꯃꯥꯏꯟ ꯍꯤꯡꯒꯗꯕꯅꯦ ꯄꯨꯟꯁꯤꯁꯦ ꯂꯥꯏꯐꯁꯦ ꯄꯨꯟꯁꯤꯁꯦ ꯃꯔꯦꯛ ꯃꯍꯥꯎ ꯌꯥꯎꯅ ꯍꯤꯡꯒꯦ ꯍꯥꯏꯔꯒꯗꯤ ꯑꯩꯈꯣꯏ ꯂꯥꯡꯍꯧꯕ ꯑꯣꯏꯍꯧꯕ ꯑꯗꯩꯒꯤꯗꯤ ꯈꯪꯖꯤꯟꯕ ꯌꯥꯕ ꯈꯪꯖꯤꯜꯍꯧꯕ
ꯑꯣ
ꯑꯗꯨꯅꯤꯗ ꯑꯗꯨꯃꯥꯏꯟ ꯇꯧꯍꯧꯒꯗꯕꯅꯦꯕ
ꯑꯊꯨꯕꯤꯗ ꯍꯣꯔꯦꯟꯁꯦ ꯄꯨꯟꯗꯕ ꯌꯥꯗ꯭ꯔꯦꯀꯣ
ꯍꯣꯏ ꯄꯨꯜꯂꯁꯦ ꯄꯨꯜꯂꯁꯦ ꯀꯤꯝ ꯀꯥꯏꯗꯦ ꯄꯨꯟꯅ ꯄꯨꯟꯅꯕꯗꯨꯅ ꯑꯩꯁꯨ ꯇꯌꯥꯔꯤꯗ ꯂꯩꯌꯦꯕ ꯅꯪꯒ ꯄꯨꯟꯅꯕ ꯍꯥꯏꯗꯅ ꯍꯣꯏ ꯇꯌꯥꯔꯤꯗ ꯂꯩꯔꯦ ꯑꯗꯨꯒ ꯀꯩꯝꯇ ꯀꯥꯏꯗꯦ ꯄꯨꯟꯅꯕ ꯇꯧꯁꯦ ꯑꯩꯈꯣꯏ ꯑꯩꯈꯣꯏ ꯄꯨꯟꯅ ꯄꯨꯟꯁꯤꯜꯂꯒ ꯑꯩꯈꯣꯏ